ꯍꯜꯂꯣ
ꯍꯜꯂꯣ ꯇꯥꯔꯕꯣ
ꯑꯩꯕꯨꯗꯤ ꯇꯥꯔꯦ
ꯀꯣꯟꯗꯨ ꯈꯔ ꯇꯞꯄꯦ ꯈꯔ ꯅꯛꯁꯤꯜꯂꯣ
ꯅꯞ ꯂꯥꯎꯔꯒꯅꯦ ꯅꯥꯀꯣꯡꯁꯤꯗ ꯇꯞ ꯍꯦꯛꯄꯒꯅꯤ ꯊꯝꯖꯔꯤꯁꯦ
ꯑꯣ ꯀꯔꯤ ꯃꯊꯦꯜ ꯆꯥꯕꯤꯔꯒꯦ
ꯉꯁꯤꯁꯦ ꯍꯋꯥꯏ ꯑꯁꯥꯡꯕꯤ ꯏꯔꯣꯜꯂꯦ ꯑꯗꯨꯒ ꯁꯥꯏꯠꯇ ꯉꯥ ꯃꯨꯀꯥ ꯉꯥ ꯑꯀꯪꯕꯗꯣ ꯈꯔ ꯉꯧꯔꯦ ꯑꯗꯨꯃꯥꯏꯅ ꯇꯧꯔꯒ ꯆꯥꯏ ꯁꯣꯝꯗꯤ ꯀꯩ ꯃꯊꯦꯜ ꯆꯥꯕꯤꯔꯒꯦ
ꯑꯩꯗꯤ ꯉꯁꯤ ꯁꯣꯏꯕꯨꯝ ꯏꯔꯣꯜꯂꯦ ꯆꯝꯐꯨꯠ ꯑꯃ ꯌꯥꯎꯔꯦ ꯑꯗꯨꯒ ꯀꯥꯡꯉꯧ ꯑꯃꯁꯨ ꯌꯥꯎꯔꯦ ꯑꯗꯨꯒ ꯑꯃꯅ ꯀꯩꯅꯣ ꯑꯣ ꯌꯦꯔꯨꯝ ꯉꯧꯕ ꯑꯃꯒ ꯌꯥꯎꯋꯦ ꯉꯁꯥꯏ ꯀꯔꯝ ꯀꯥꯟ ꯍꯜꯂꯛꯀꯦ ꯊꯕꯛꯇꯤ
ꯁꯣꯝꯒꯤ ꯏꯃꯨꯡꯁꯦ ꯃꯊꯜꯁꯦ ꯅꯣꯡꯃꯒꯤ ꯁꯨꯝ ꯐꯪꯖꯕꯗ ꯑꯃꯅꯤꯗꯤ ꯁꯨꯡꯂꫭꯏ ꯂꯣꯏꯁꯟꯕ ꯊꯦꯡꯅꯖꯗꯦ ꯑꯗꯨꯝ ꯑꯍꯨꯝ ꯅꯠꯇ꯭ꯔꯒ ꯃꯔꯤ ꯁꯨꯃꯥꯏꯅ ꯍꯦꯛꯇ ꯁꯨꯒꯜꯂꯦ ꯌꯥꯝ ꯐꯩꯌꯦ ꯑꯗꯣ ꯑꯩꯁꯦ ꯑꯩꯅ ꯍꯜꯂꯛꯄꯁꯦ ꯉꯁꯤꯁꯦ ꯄꯨꯡ ꯑꯩꯅ ꯈꯟꯕꯗ ꯃꯉꯥ ꯃꯈꯥꯏꯗꯤ ꯍꯦꯜꯂꯝꯕꯅꯤ ꯇꯔꯨꯛ ꯇꯥꯗꯧꯕ ꯃꯤꯅꯤꯠ ꯇꯔꯥꯃꯉꯥꯃꯨꯛꯀ ꯋꯥꯠꯂꯝꯒꯗ꯭ꯔꯥ ꯑꯗꯨꯃꯥꯏꯅ ꯑꯗꯨꯒꯤ ꯆꯥꯡꯗꯣ ꯑꯣꯏꯔꯝꯒꯗꯕ ꯃꯥꯜꯂꯦ ꯑꯦꯛꯖꯦꯛꯇꯤ ꯑꯩꯁꯨ ꯌꯦꯡꯍꯧꯗꯕꯅꯤꯅ ꯈꯪꯗ꯭ꯔꯔꯤ
ꯃꯊꯦꯜꯁꯤꯕꯨꯗꯤ ꯌꯥꯝꯃꯦ ꯍꯥꯏꯕꯗꯤꯀꯣ ꯃꯊꯦꯜꯁꯦ ꯈꯤꯇꯪ ꯈꯛꯇ ꯆꯥꯔꯒꯗꯤ ꯑꯩꯈꯣꯏꯅ ꯍꯛꯆꯥꯡꯗ ꯇꯉꯥꯏꯐꯗꯅ ꯆꯪꯕ ꯅ꯭ꯌꯨꯇ꯭ꯔꯤꯟꯁꯤꯡ ꯍꯥꯏꯕꯗꯤ ꯚꯤꯇꯥꯃꯤꯟ ꯑꯣꯏꯒꯦꯔꯥ ꯀꯥꯔꯕꯣꯍꯥꯏꯗ꯭ꯔꯦꯠ ꯑꯣꯏꯔꯒꯀꯣ ꯃꯌꯥꯝꯁꯦ ꯂꯣꯏꯅꯃꯛ ꯈꯖꯤꯛ ꯍꯥꯏꯗꯤ ꯈꯤꯇꯪ ꯏꯟꯁꯥꯡ ꯃꯊꯦꯜ ꯑꯃꯈꯛꯇꯗꯗꯤ ꯂꯣꯏꯅ ꯐꯪꯕ ꯅꯠꯇꯕꯅꯤꯅ ꯑꯗꯨꯅ ꯃꯊꯦꯜꯁꯦ ꯈꯔ ꯌꯥꯝꯅ ꯑꯗꯨꯝ ꯂꯣꯡꯉꯒ ꯑꯗꯨꯃꯥꯏꯅ ꯆꯥꯏꯌꯦ ꯑꯗꯨ ꯊꯣꯏꯅꯗꯤ ꯌꯥꯝꯅ ꯀꯥ ꯍꯦꯟꯅ ꯊꯣꯡꯕꯗꯤ ꯅꯠꯇꯦ ꯉꯁꯤꯕꯨꯗꯤ ꯑꯩꯈꯣꯏ ꯑꯃ ꯑꯅꯤꯕꯨꯗꯤ ꯍꯦꯜꯂꯦ ꯑꯗꯨꯑꯣꯏꯁꯨ ꯏꯔꯣꯟꯕ ꯑꯃ ꯌꯥꯎꯔꯗꯤ ꯀꯥꯡꯉꯧ ꯑꯃ ꯌꯥꯎꯕ ꯑꯗꯨꯒꯗꯒꯤ ꯆꯝꯊꯣꯡ ꯑꯃ ꯌꯥꯎꯔꯗꯤ ꯃꯣꯔꯣꯛ ꯃꯦꯠꯄ ꯑꯃ ꯌꯥꯎꯕ ꯅꯠꯇ꯭ꯔꯒ ꯀꯩꯅꯣꯝꯃ ꯀꯪꯅ ꯃꯦꯠꯄꯅꯤ ꯈꯪꯗꯦ ꯑꯗꯨꯃꯥꯏꯅ ꯇꯧꯕ ꯁꯨꯝ ꯍꯥꯏꯗꯤ ꯃꯆꯟ ꯃꯌꯥꯝ ꯃꯌꯥꯝꯀꯣ ꯑꯗꯨꯃꯥꯏꯅ ꯇꯧꯔꯒ ꯑꯗꯨꯝ ꯆꯥꯏꯌꯦ ꯍꯥꯏꯕꯗꯤ ꯅ꯭ꯌꯨꯇ꯭ꯔꯤꯌꯦꯟꯁ ꯃꯈꯩꯁꯦ ꯐꯖꯅ ꯍꯛꯆꯥꯡꯗ ꯐꯪꯅꯕꯀꯣ ꯁꯣꯝꯁꯨ ꯆꯥꯕꯤꯔꯝꯒꯅꯦꯅꯪ ꯊꯥꯖꯩ ꯀꯃꯥꯏ ꯀꯃꯥꯏꯅ ꯇꯧꯒꯦ ꯁꯣꯝꯒꯤꯗꯤ
ꯍꯣꯏ ꯑꯗꯨꯝ ꯆꯥꯗꯤ ꯆꯥꯏ ꯑꯗꯨꯒ ꯑꯩꯒꯤ ꯑꯣꯏꯅꯗꯤ ꯈꯤꯇꯪ ꯁꯝꯖꯤꯟꯕꯁꯦ ꯍꯦꯛꯇ ꯇꯧꯒꯜꯂꯦ ꯍꯥꯏ ꯇꯥꯔꯦ ꯍꯥꯏꯕꯗꯤ ꯑꯗꯨꯝ ꯏꯟꯖꯥꯡ ꯑꯣꯏꯅ ꯊꯑꯣꯏꯅꯃꯛ ꯌꯥꯎꯗ꯭ꯔꯒꯁꯨ ꯁꯥꯏꯠꯇ ꯀꯩꯅꯣꯝꯃ ꯌꯥꯎꯔꯒ ꯆꯥꯛꯄꯨ ꯂꯩꯔꯒꯗꯤ ꯑꯗꯨꯝ ꯑꯗꯨꯝ ꯆꯥꯈꯤꯕꯗꯣ ꯑꯗꯨꯃꯥꯏꯅ ꯗꯤ ꯈꯔ ꯇꯣꯏꯖꯩ ꯍꯥꯏꯇꯥꯔꯦ ꯑꯗꯨꯣ ꯐꯔꯦ ꯁꯤꯅ ꯁꯤ ꯑꯣꯏꯈ꯭ꯔꯦ ꯅ꯭ꯌꯨꯇ꯭ꯔꯦꯟꯁꯀꯤ ꯃꯇꯥꯡꯗ ꯃꯅꯥ ꯃꯁꯤꯡꯒꯤ ꯃꯇꯥꯡꯗ ꯌꯦꯟꯁꯥꯡꯒꯤ ꯃꯇꯥꯡꯗ ꯂꯥꯛꯑꯕꯅꯤꯅ ꯁꯣꯝꯅ ꯁꯣꯝꯒꯤ ꯋꯥꯈꯜꯗ ꯈꯟꯖꯕ ꯁꯤ ꯌꯦꯟꯁꯥꯡꯁꯤꯃ ꯐꯠ ꯎꯕꯗ ꯑꯦ ꯁꯤꯗꯤ ꯃꯅꯤꯄꯨꯔꯒꯤ ꯌꯦꯟꯁꯥꯡꯅꯤ ꯑꯣꯔ ꯁꯤꯗꯤ ꯑꯩꯈꯣꯏꯒꯤ ꯇꯣꯉꯥꯟꯕ ꯑꯩꯈꯣꯏꯈꯛꯅ ꯇꯧꯖꯕꯅꯤ ꯍꯥꯏꯕ ꯑꯦꯟꯖꯥꯡ ꯂꯩꯗꯅꯀꯣ ꯁꯨꯝ ꯎꯕꯗ ꯑꯦ ꯁꯤꯗꯤ ꯑꯩꯈꯣꯏ ꯈꯛꯇꯅ ꯁꯤꯟꯖꯕꯅꯤ ꯑꯩꯈꯣꯏꯗꯅ ꯍꯦꯟꯅ ꯑꯩꯈꯣꯏ ꯌꯦꯟꯖꯥꯡꯅꯤ ꯍꯥꯏꯕ ꯉꯝꯖꯕ ꯌꯦꯟꯖꯥꯡ ꯍꯥꯏꯇꯥꯔꯦꯀꯣ ꯁꯨꯝꯕ ꯌꯦꯟꯖꯥꯡ ꯃꯈꯜ ꯑꯃꯅꯤꯗꯪ ꯁꯦꯌꯔ ꯇꯧ ꯔꯝꯕꯅꯤ
ꯍꯣꯏ ꯃꯅꯤꯄꯨꯔꯒꯤ ꯑꯣꯏꯅ ꯍꯥꯏꯔꯒꯗꯤꯀꯣ ꯃꯍꯧꯁꯥꯗꯒꯤ ꯌꯨꯝ ꯆꯥꯅꯔꯛꯄ ꯉꯥꯔꯤ ꯉꯥꯔꯤ ꯌꯥꯕ ꯏꯟꯖꯥꯡ ꯃꯈꯩ ꯍꯥꯏꯇꯥꯔꯦꯀꯣ ꯁꯝꯅ ꯍꯥꯏꯔꯀꯥꯟꯗ ꯏꯔꯣꯟꯕ ꯑꯣꯏꯒꯦꯔꯥ ꯑꯗꯨꯒ ꯑꯗꯒꯤ ꯃꯌꯥꯝꯅ ꯍꯧꯖꯤꯛ ꯌꯥꯝ ꯀꯟꯅ ꯄꯥꯝꯅꯔꯤꯕ ꯁꯤꯡꯖꯨ ꯁꯤꯡꯖꯨ ꯍꯥꯏꯕꯕꯁꯤ ꯁꯤꯃꯛꯇꯕꯨ ꯉꯥꯔꯤ ꯌꯥꯎꯗ꯭ꯔꯒꯗꯤ ꯍꯥꯎꯇꯦ ꯅꯠꯇ꯭ꯔꯣ ꯑꯗꯨꯃꯥꯏꯅ ꯑꯗꯨꯒ ꯑꯗꯒꯤ ꯈ꯭ꯋꯥꯏꯗꯒꯤ ꯃꯌꯥꯝ ꯍꯦꯟꯅ ꯄꯥꯝꯅꯕ ꯎꯇꯤ ꯆꯒꯦꯝꯄꯣꯝꯕ ꯑꯁꯤꯒꯨꯝꯕꯁꯤ ꯌꯥꯝꯅ ꯃꯅꯤꯄꯨꯔꯒꯤꯗꯤ ꯇ꯭ꯔꯦꯗꯤꯁꯅꯦꯜ ꯐꯨꯗ ꯍꯥꯏꯕ ꯇꯥꯔꯦꯀꯣ ꯃꯍꯧꯁꯥꯗꯒꯤ ꯂꯩꯔꯛꯂꯕ ꯑꯗꯨꯒꯨꯝꯕ ꯆꯠꯅꯗꯨꯅ ꯂꯥꯛꯂꯕ ꯆꯤꯟꯖꯥꯛ ꯃꯈꯜ ꯑꯃꯅꯦ ꯃꯁꯤ ꯌꯥꯝꯅ ꯄꯥꯝꯅ ꯆꯥꯅꯩ ꯑꯩꯈꯣꯏ ꯁꯤꯗ ꯑꯗꯨꯒ ꯁꯤꯒꯤ ꯆꯤꯟꯖꯥꯛꯁꯦ ꯑꯇꯣꯞꯄ ꯃꯐꯝ ꯑꯃꯗꯁꯨ ꯍꯦꯛꯇ ꯐꯪꯗꯦ ꯑꯩꯈꯣꯏ ꯃꯅꯤꯄꯨꯔ ꯃꯆꯥꯅ ꯊꯣꯡꯕ ꯅꯠꯇ꯭ꯔꯒꯗꯤꯀꯣ ꯑꯗꯨꯅ ꯃꯐꯝ ꯑꯃꯗ ꯆꯠꯄ ꯀꯥꯟꯗ ꯀꯔꯤꯒꯨꯝꯕ ꯑꯩꯈꯣꯏꯅ ꯁꯤ ꯊꯦꯡꯅꯕ ꯇꯥꯔꯒꯗꯤ ꯍꯣꯇꯦꯜꯗ ꯑꯣꯏꯒꯦꯔꯥ ꯑꯦꯅꯤ ꯀꯩꯅꯣꯒꯤ ꯃꯊꯦꯜ ꯂꯨꯀꯣꯏ ꯊꯣꯡꯕ ꯃꯐꯝꯗ ꯑꯣꯏꯒꯦꯔꯥ ꯁꯤꯒꯨꯝꯕ ꯊꯣꯡꯉꯝ ꯇꯥꯔꯒꯗꯤ ꯑꯦ ꯃꯅꯤꯄꯨꯔ ꯃꯆꯥ ꯑꯃ ꯂꯩꯌꯦꯅ ꯈꯪꯕꯗꯣ ꯑꯗꯨꯃꯥꯏꯅ ꯑꯣꯏꯅꯅꯦꯅ ꯊꯥꯖꯩ ꯑꯗꯣ ꯁꯣꯝꯒꯤꯗꯤ ꯀꯩ ꯀꯩ ꯂꯩꯒꯦ ꯍꯥꯏꯕꯤꯔꯛꯑꯣ
ꯍꯣꯏ ꯑꯗꯨꯝ ꯃꯩꯇꯩ ꯃꯁꯦꯟ ꯃꯅꯤꯄꯨꯔ ꯃꯆꯥ ꯃꯁꯦꯟ ꯑꯣꯏꯔꯕꯝꯅꯤꯅ ꯑꯗꯨꯝ ꯑꯔꯝꯕꯅꯗꯤ ꯃꯥꯟꯅꯔꯦ ꯍꯥꯏꯕ ꯇꯥꯔꯦꯀꯣ ꯍꯥꯏꯗꯤ ꯍꯧꯖꯤꯛ ꯄꯟꯕꯤꯈꯤꯕ ꯌꯦꯟꯖꯥꯡ ꯑꯗꯨꯝ ꯁꯤꯡꯖꯨꯀꯣ ꯑꯗꯒꯤ ꯎꯠꯇꯤ ꯆꯒꯦꯝꯄꯣꯝꯕ ꯏꯔꯣꯝꯕ ꯍꯥꯏꯗꯤ ꯉꯥꯔꯤ ꯌꯥꯎꯕ ꯄꯣꯠ ꯀꯣ ꯑꯗꯨꯝ ꯑꯅꯝꯕꯅ ꯂꯣꯏ ꯃꯥꯟꯅꯔꯦ ꯁꯤꯗ ꯑꯩꯅ ꯑꯃꯇꯪ ꯍꯥꯞꯆꯤꯟꯅꯤꯡꯕ ꯍꯥꯏꯔꯒ ꯒꯗꯤ ꯍꯣꯏ ꯗꯥꯏꯔꯦꯛ ꯌꯦꯟꯁꯥꯡꯃꯛꯇꯤ ꯅꯠꯇ꯭ꯔꯦ ꯑꯗꯨ ꯑꯣꯏꯔꯒꯁꯨ ꯑꯩꯈꯣꯏꯒꯤ ꯆꯥꯛꯍꯥꯎꯒꯤ ꯈꯦꯔꯁꯤꯀꯣ ꯆꯥꯛꯍꯥꯎꯒꯤ ꯈꯦꯔꯁꯦ ꯑꯗꯨꯝ ꯁꯤ ꯎꯕꯗꯁꯨ ꯍꯣꯏ ꯑꯇꯣꯞꯄ ꯃꯐꯝꯗꯁꯨ ꯈꯦꯔꯕꯨꯗꯤ ꯃꯌꯥꯝ ꯁꯤꯖꯤꯟꯅꯩ ꯇꯧꯕꯇꯕꯨ ꯆꯍꯥꯎꯅ ꯁꯦꯝꯟꯕ ꯈꯦꯔꯁꯤ ꯎꯕꯗꯗꯤ ꯑꯩꯈꯣꯏꯅ ꯑꯩꯈꯣꯏꯒꯤꯅꯦ ꯍꯥꯏꯕ ꯑꯃ ꯉꯝꯖꯕꯗꯣ ꯑꯗꯨꯃꯁꯨ ꯑꯗꯨꯝ ꯐꯥꯎꯋꯦꯅ ꯈꯟꯖꯩ ꯁꯤꯃꯅ ꯁꯤ ꯑꯣꯏꯈ꯭ꯔꯦ ꯐꯔꯦ ꯁꯤꯡꯖꯨꯁꯤ ꯌꯥꯝ ꯍꯧꯖꯤꯛꯀꯥꯟ ꯇ꯭ꯔꯦꯟꯗꯤꯡꯁꯨ ꯑꯗꯨꯅ ꯁꯣꯝꯅ ꯈꯪꯖꯕꯀꯔ ꯄꯥꯝꯖꯕ ꯁꯤꯡꯖꯨ ꯃꯈꯜꯁꯦ ꯃꯈꯜ ꯈꯔ ꯑꯗꯨꯝ ꯇꯥꯛꯄꯤꯔꯝꯕꯅꯦ
ꯍꯣꯏ ꯍꯥꯏꯖꯔꯛꯀꯦ ꯑꯗꯣ ꯁꯣꯝꯒꯤ ꯈꯣꯟꯖꯦꯜꯁꯦ ꯈꯤꯇꯪ ꯀꯟꯅ ꯍꯥꯏꯕꯤꯔꯛꯑꯣ ꯑꯩꯉꯣꯟꯗ ꯇꯥꯕꯗ ꯈꯤꯇꯪ ꯋꯥꯠꯂꯤꯀꯣ ꯈꯔ ꯈꯤꯇꯪ ꯍꯧꯅ ꯍꯥꯏꯕꯤꯔꯛꯑꯣ ꯑꯩꯅ ꯄꯥꯝꯕ ꯁꯤꯡꯖꯨ ꯃꯈꯜꯁꯦ ꯊꯝꯕꯧ ꯑꯗꯒꯤ ꯍꯋꯥꯏ ꯑꯄꯣꯞꯄꯁꯦ ꯐꯖꯅ ꯉꯧꯊꯣꯛꯑꯅꯤ ꯑꯗꯨꯒ ꯊꯝꯕꯧ ꯍꯥꯞꯄꯅꯤ ꯑꯗꯨꯒ ꯑꯇꯣꯞꯄ ꯃꯆꯜꯁꯤꯡ ꯍꯥꯏꯕꯗꯤ ꯀꯣꯝꯄ꯭ꯔꯦꯠ ꯑꯣꯏꯒꯦꯔꯥ ꯀꯣꯕꯤ ꯑꯣꯏꯒꯦꯔꯥ ꯅꯠꯇ꯭ꯔꯒꯅ ꯅꯥꯀꯨꯞꯄꯤ ꯈꯤꯇꯪ ꯍꯥꯞꯄꯁꯨ ꯌꯥꯏ ꯑꯇꯣꯞꯄ ꯍꯩꯕꯤ ꯃꯅꯥꯒꯨꯝꯕ ꯑꯗꯒꯤ ꯑꯗꯨꯝ ꯀꯩꯅꯣꯒꯨꯝꯕꯁꯨ ꯄꯥꯝꯃꯦ ꯂꯐꯨꯒꯨꯝꯕꯁꯨ ꯑꯗꯨꯒꯨꯝꯕꯁꯨ ꯄꯥꯝꯃꯦ ꯃ ꯄꯨꯟꯅ ꯌꯥꯟꯁꯤꯟꯅꯔꯒ ꯃꯦꯠꯄ ꯑꯃ ꯂꯩꯗꯥ ꯍꯥꯏꯅ ꯑꯗꯨꯃꯥꯏꯅ ꯇꯧꯕꯁꯦ ꯌꯥꯝ ꯄꯥꯝꯃꯦ ꯁꯣꯝꯒꯤꯗꯤ ꯃꯤꯃꯤ ꯁꯤꯡꯖꯨꯒꯨꯝꯕ ꯑꯗꯨꯒꯨꯝꯕ ꯑꯗꯨꯅ ꯄꯥꯝꯕ꯭ꯔꯥ ꯅꯠꯇ꯭ꯔꯒ ꯍꯥꯟꯅꯒꯤ ꯑꯩꯈꯣꯏꯒꯤ ꯃꯍꯧꯁꯥꯗꯒꯤ ꯆꯠꯅꯔꯛꯄ ꯍꯥꯏꯕꯗꯤ ꯁꯨꯝ ꯍꯧꯖꯤꯛꯀꯥꯟ ꯃꯌꯥꯟ ꯇꯨꯌꯥꯟ ꯇꯧꯕꯁꯤ ꯅꯠꯇꯕ ꯍꯥꯟꯅꯗꯒꯤ ꯂꯥꯛꯄꯁꯤꯅ ꯍꯦꯟꯅ ꯄꯥꯝꯖꯕ꯭ꯔꯥ ꯆꯥꯕꯗ ꯀꯃꯥꯏꯅ ꯇꯧꯕꯤꯒꯦ ꯍꯥꯏꯕꯤꯔꯛꯑꯣ
ꯍꯣꯏ ꯁꯝꯅ ꯍꯥꯏꯔꯕꯗ ꯑꯗꯨꯝ ꯍꯣꯁꯇꯦꯜꯗꯁꯨ ꯁꯨꯝ ꯂꯩꯔꯛꯄꯅꯤꯅ ꯑꯩꯈꯣꯏꯒꯤ ꯃꯌꯥꯝ ꯇꯣꯌꯥꯒꯤ ꯊꯕꯛꯁꯦ ꯄꯥꯝꯗꯦ ꯍꯥꯏꯔꯕꯗꯤ ꯅꯠꯇꯕ ꯑꯗꯨꯕꯨ ꯑꯗꯨ ꯊꯑꯣꯏꯅ ꯁꯤꯟꯕ ꯂꯥꯡꯕ ꯑꯗꯒꯤ ꯊꯤꯕ ꯈꯣꯠꯄꯁꯤꯗꯤ ꯈꯤꯇꯪ ꯁꯨꯝ ꯐꯔꯛ ꯇꯥꯔꯛꯄꯅꯤꯅ ꯈꯤꯇꯪ ꯂꯥꯏꯅ ꯐꯪꯕ ꯌꯥꯝ ꯈꯨꯠ ꯆꯪꯗꯕ ꯀꯣ ꯑꯗꯨꯝ ꯃꯤꯃꯤ ꯁꯤꯡꯖꯨꯁꯤꯗ ꯍꯦꯛꯇ ꯇꯥꯈꯤꯕ ꯑꯗꯨꯅ ꯃꯣꯔꯣꯛ ꯎ ꯃꯣꯔꯣꯛ ꯈꯔ ꯍꯥꯞꯆꯤꯜꯂꯅꯤ ꯇꯤꯜꯍꯧ ꯈꯔ ꯁꯣꯏꯁꯤꯜꯂꯅꯤ ꯇꯧꯔꯒ ꯑꯩꯈꯣꯏ ꯁꯤꯡꯖꯨ ꯈꯔꯕꯨꯗꯤ ꯂꯩꯅꯤ ꯗ ꯑꯗꯨꯝ ꯑꯃꯨꯛ ꯃꯦꯠꯁꯤꯟꯕꯗꯣ ꯍꯥꯏꯇꯥꯔꯦꯀꯣ ꯑꯗꯨꯃꯥꯏꯅ ꯁꯨꯝ ꯆꯥꯈ꯭ꯔꯕꯅꯤꯅ ꯃꯃꯤꯡꯁꯦ ꯑꯩꯈꯣꯏꯒꯤ ꯁꯤꯡꯖꯨꯗꯨꯃꯕꯨꯗꯤ ꯈꯤꯇꯪ ꯍꯥꯏꯕꯩ ꯃꯤꯃꯤ ꯍꯥꯞꯄꯗꯒꯤ ꯃꯤꯃꯤ ꯁꯤꯁꯨꯨ ꯍꯥꯏꯔꯒ ꯑꯗꯨꯃꯥꯏꯅ ꯆꯠꯂꯦꯕꯀꯣ ꯑꯗꯨ ꯃꯤꯃꯤꯁꯤꯡꯁꯨ ꯑꯗꯨꯃ ꯄꯥꯝꯖꯩ ꯑꯗꯨꯒ ꯑꯩꯅ ꯄꯥꯝꯕꯃꯛꯇꯤ ꯅꯠꯇꯦ ꯑꯗꯨꯒ ꯁꯣꯝꯅ ꯍꯥꯏꯔꯕꯗ ꯆꯤꯊꯍꯧꯕ ꯑꯃ ꯄꯟꯖꯧ ꯍꯥꯏꯔꯒꯗꯤ ꯑꯩꯈꯣꯏꯒꯤ ꯆꯥꯛꯍꯥꯎꯒꯤ ꯁꯤꯡꯖꯨꯁꯤꯁꯨ ꯃꯤꯅꯗꯤ ꯑꯗꯨꯝ ꯄꯥꯝꯖꯩ ꯆꯥꯅꯩ ꯑꯩꯒꯤ ꯑꯣꯏꯅꯗꯤ ꯆꯥꯛꯍꯥꯎꯁꯦ ꯈꯔ ꯇꯨꯝꯒꯟꯗꯦꯕꯀꯣ ꯇꯨꯝꯒꯟꯗꯕꯅꯤꯅ ꯑꯩ ꯀꯌꯥ ꯀꯩꯗꯧꯗꯦ ꯑꯗꯣ ꯁꯤꯃ ꯂꯩꯔꯦ ꯁꯤꯡꯖꯨꯒꯤ ꯃꯇꯥꯡꯗ ꯑꯗꯨꯝ ꯃꯈꯥ ꯇꯥꯕ ꯋꯥꯔꯤ ꯍꯥꯏꯕꯤꯔꯛꯎ ꯀꯩꯁꯨ ꯀꯥꯏꯗꯦ
ꯑꯣ ꯆꯥꯛꯍꯥꯎ ꯍꯥꯏꯕ ꯅꯠꯇꯦ ꯆꯥꯛꯋꯥꯏ ꯍꯥꯏꯕꯀꯣ ꯆꯋꯥꯏ ꯁꯤꯡꯖꯨ ꯍꯥꯏꯕꯀꯣ ꯑꯅꯝꯕꯅ ꯑꯩꯈꯣꯏꯅ ꯆꯨꯔꯥꯀꯣꯟꯒꯨꯝꯕ ꯑꯗꯨꯒꯨꯝꯕꯗ ꯁꯤꯖꯤꯟꯅꯔꯤꯁꯦꯀꯣ ꯆꯨꯔꯥꯀꯣꯟꯕ ꯅꯥꯍꯨꯠꯄ ꯅꯥꯍꯨꯠꯄ ꯂꯥꯛꯄ ꯀꯥꯟꯗ ꯑꯩꯈꯣꯏꯅ ꯆꯋꯥꯏ ꯁꯤꯡꯖꯨꯁꯦ ꯆꯥꯅꯩ ꯐꯖꯅꯀꯣ ꯑꯩꯈꯣꯏ ꯁ꯭ꯋꯥꯏꯗꯗꯤ ꯍꯋꯥꯏ ꯃꯇꯣꯟ ꯀꯣꯕꯤ ꯀꯩꯀꯩ ꯍꯥꯞꯄꯒ ꯃꯌꯥꯝ ꯃꯌꯥꯝ ꯇꯧꯔꯒ ꯆꯋꯥꯏ ꯁꯤꯡꯖꯨꯁꯤꯅ ꯃꯤ ꯌꯥꯝ ꯄꯥꯝꯅꯩ ꯆꯨꯔꯥ ꯅꯥꯍꯨꯠꯄ ꯃꯇꯝꯗꯀꯣ ꯑꯗꯨꯒ ꯑꯩꯅ ꯍꯥꯏꯅꯤꯡꯕ ꯑꯃ ꯂꯩ ꯍꯌꯦꯡ ꯅꯣꯡꯃꯥꯏꯖꯤꯡ ꯅꯨꯃꯤꯠꯇꯣ ꯆꯤꯡ ꯀꯥꯕ ꯆꯠꯂꯨꯁꯦ ꯌꯥꯒꯗ꯭ꯔꯅ ꯍꯥꯏꯒꯦ ꯇꯧꯕꯅꯦ ꯑꯁꯨꯝ ꯆꯤꯡ ꯍꯥꯏꯗꯤ ꯑꯃ ꯑꯩꯈꯣꯏꯅ ꯍꯥꯟꯅ ꯀꯥꯔꯨꯕ ꯑꯁꯨꯝ ꯚꯤꯗꯤꯑꯣꯒ ꯅꯝꯈꯤꯕ ꯈꯤꯇꯪ ꯃꯨꯔꯇꯤ ꯂꯩꯕꯗꯨꯗꯒꯤ ꯈꯤꯇꯪ ꯆꯠꯂꯒ ꯈꯔ ꯁꯥꯡꯅ ꯆꯠꯄ ꯂꯝꯕꯤꯗꯣ ꯑꯗꯣꯝꯗ ꯍꯥꯏꯐꯦꯠꯇꯪ ꯌꯧꯊꯣꯛꯎꯁꯤꯔꯥ ꯍꯥꯏꯕꯅꯤ ꯈꯤꯇꯪ ꯉꯟꯅ ꯀꯥꯔꯒ ꯀꯃꯥꯏꯅ ꯈꯟꯕꯤꯒꯦ
ꯍꯣꯏ ꯑꯗꯨꯒꯤꯗꯣ ꯌꯥꯝ ꯐꯩꯌꯦ ꯑꯗꯣ ꯁꯟꯗꯦ ꯉꯥꯏꯔꯤꯁꯦ ꯁꯪꯅꯗꯕ ꯌꯥꯎꯕꯒꯤꯔ ꯅꯠꯇ꯭ꯔꯒ ꯀꯃꯥꯏꯅ ꯇꯧꯕꯒꯤꯅꯣ ꯑꯩꯈꯣꯏꯁꯦ ꯉꯁꯥꯏ ꯀꯥꯕꯗꯗꯤ ꯍꯥꯏꯅꯔꯝꯃꯦꯕꯀꯣ ꯑꯩꯈꯣꯏ ꯁꯤꯒꯤ ꯆꯨꯝꯅꯒꯤ ꯀꯥꯕꯁꯦ ꯍꯨꯃꯥꯡ ꯏꯇꯥ ꯇꯥꯗꯦ ꯀꯌꯥ ꯌꯧꯗꯦ ꯑꯗꯨꯅ ꯑꯁꯣꯝ ꯅꯥꯀꯟꯒꯤꯁꯦ ꯁꯨꯝ ꯌꯦꯡꯉꯒ ꯑꯁꯣꯝ ꯅꯥꯀꯟꯒꯤꯁꯦ ꯑꯣꯏꯅ ꯀꯥꯕ ꯍꯧꯔꯁꯤꯔꯥꯅꯗꯤ ꯑꯗꯨꯃꯥꯏꯅꯗꯤ
ꯀꯥꯏꯗꯦ ꯁꯪꯗꯕ ꯈꯣꯠ ꯌꯥꯎꯅꯕꯒꯤ ꯁꯟꯗꯦ ꯉꯥꯏꯕ ꯑꯣꯏꯔꯒꯗꯤ ꯅꯠꯇꯕ ꯑꯣꯏꯔꯒꯗꯤ ꯑꯗꯨꯝ ꯍꯌꯦꯡ ꯑꯣꯏꯒꯦꯔꯥ ꯍꯥꯡꯆꯤꯠ ꯑꯣꯏꯒꯦꯔꯥ ꯑꯗꯨꯃꯥꯏꯅ ꯀꯥꯁꯤꯁꯨ ꯌꯥꯗꯤ ꯌꯥꯏ ꯑꯗꯨ ꯀꯥꯁꯦ ꯍꯥꯏꯔꯤꯁꯦ ꯃꯤ ꯑꯇꯣꯞꯄ ꯀꯅꯥ ꯀꯅꯥ ꯌꯥꯎꯒꯗꯣꯔꯤꯕꯅꯣ ꯃꯤꯡ ꯑꯣꯏꯅ ꯄꯜꯂꯛꯇ꯭ꯔꯒꯁꯨ ꯀꯣ ꯆꯥꯎꯔꯥꯛꯄ ꯑꯃ ꯂꯩꯗꯅ ꯑꯗꯨꯒꯨꯝꯕ ꯂꯩꯒꯗꯣꯏ ꯕ꯭ꯔꯥ ꯅꯠꯇ꯭ꯔꯒ ꯀꯔꯃꯥꯏꯅ ꯇꯧꯕ ꯈꯨꯀꯥꯅꯣ ꯀꯥꯁꯦ ꯍꯥꯏꯔꯤꯁꯦ ꯑꯗꯣ ꯁꯨꯝ
ꯅꯣꯡꯃꯥꯏ ꯖꯤꯡ ꯍꯥꯏꯔꯤꯁꯦ ꯑꯩꯅ ꯀꯩꯒꯤꯅꯣ ꯍꯥꯏ ꯇꯥꯔꯗꯤ ꯊꯕꯛ ꯁꯪꯅꯗꯕꯀꯣ ꯑꯩꯁꯨ ꯉꯥꯏꯔꯦ ꯍꯧꯖꯤꯛ ꯌꯣꯒꯥ ꯇꯥꯛꯄ ꯆꯠꯂꯤꯕꯅꯤꯅ ꯑꯗꯨꯅ ꯐꯪꯗꯦꯕꯀꯣ ꯑꯗꯨꯒꯤꯅꯦ ꯑꯗꯣ ꯁꯟꯗꯦ ꯍꯥꯏꯇꯥꯔꯒꯗꯤ ꯃꯤ ꯑꯇꯩꯁꯨ ꯂꯣꯏꯅꯃꯛ ꯑꯅꯝꯕꯅ ꯁꯪꯅꯩꯗꯅꯀꯣ ꯑꯗꯣ ꯃꯔꯨ ꯑꯣꯏꯅ ꯑꯩꯁꯨ ꯏꯃꯥꯟꯅꯕ ꯑꯅꯤꯗꯪ ꯄꯔꯛꯀꯦꯅ ꯈꯜꯂꯦ ꯃꯣꯏ ꯍꯟꯗꯛ ꯉꯔꯥꯡ ꯆꯤꯡ ꯀꯥꯔꯨꯕꯗꯣ ꯑꯩꯅ ꯑꯁꯣꯝ ꯃꯃꯥꯡꯂꯣꯝꯗꯀꯣ ꯃꯣꯏꯁꯨ ꯆꯤꯡ ꯀꯥꯕꯒꯤ ꯃꯍꯥꯎꯗꯣ ꯑꯩꯅ ꯄꯤꯔꯨꯔꯦ ꯑꯗꯨꯒ ꯃꯣꯏꯁꯨ ꯍꯦꯟꯅ ꯄꯥꯝꯃꯦ ꯑꯗꯨꯅ ꯅꯣꯡꯃꯥꯏꯖꯤꯡ ꯈꯨꯗꯤꯡꯒꯤ ꯀꯥꯁꯦ ꯈꯣꯠꯁꯦ ꯃꯣꯏꯁꯨ ꯗꯨꯀꯥꯟ ꯐꯝꯕ ꯌꯥꯎꯕꯅꯦꯕꯀꯣ ꯑꯗꯨꯗ ꯅꯣꯡꯃꯥꯏꯖꯤꯡ ꯈꯨꯗꯤꯡꯒꯤ ꯀꯥꯁꯦ ꯈꯣꯠꯁꯦꯅ ꯍꯥꯏꯔꯛꯑꯦ ꯑꯩꯅ ꯍꯣꯏ ꯑꯗꯣ ꯑꯔꯥꯞꯄꯗꯤ ꯀꯥꯕꯗꯤ ꯍꯧꯖꯤꯛꯇꯤ ꯐꯔꯛ ꯇꯥꯏ ꯑꯗꯨꯅ ꯑꯩꯈꯣꯏ ꯑꯩꯅ ꯈꯪꯕ ꯑꯁꯣꯝꯗ ꯀꯥꯔꯨꯕ ꯑꯃ ꯂꯩ ꯀꯛꯆꯤꯡꯗꯁꯨ ꯑꯣꯏꯕꯅꯦ ꯑꯗꯨ ꯑꯗꯨꯗ ꯀꯥꯔꯨꯁꯦ ꯁꯦꯅ ꯍꯥꯏꯔꯝꯕꯅꯦ ꯑꯗꯨꯗ ꯑꯗꯨꯒꯤꯅꯤ ꯅꯣꯏꯗ ꯍꯧꯗꯣꯛꯂꯛꯏꯁꯦ ꯀꯥꯔꯗꯤ ꯄꯨꯟꯅ ꯀꯥꯞꯃꯤꯟꯅꯕ ꯌꯥꯏꯗꯅꯀꯣ ꯃꯣꯏꯁꯨꯦ ꯑꯗꯨꯝ ꯐ꯭ꯔꯦꯟꯂꯤ ꯑꯣꯏꯕꯅꯦ ꯌꯥꯝ ꯇꯤꯟꯅꯕꯗ ꯑꯗꯨꯝ ꯅꯨꯡꯉꯥꯏꯕꯅꯦ ꯅꯪ ꯈꯪꯉꯤ ꯅꯨꯡꯉꯥꯏ ꯑꯩꯒꯤ ꯏꯃꯥꯟꯅꯕ ꯅꯛꯅ ꯂꯩꯕ ꯑꯩꯒꯤ ꯁ꯭ꯋꯥꯏꯗ ꯅꯛꯅ ꯂꯩꯕ ꯀꯥꯡꯕꯨ ꯉꯥꯛ ꯇꯅꯦ ꯑꯗꯨꯝ ꯁꯣꯝꯅ ꯈꯪꯕꯤꯕ ꯉꯥꯛꯇꯅꯦ ꯀꯩꯁꯨ ꯀꯥꯏꯗꯕ꯭ꯔꯅ ꯈꯜꯂꯦ ꯀꯩ ꯈꯟꯕꯤꯒꯦ
ꯀꯩꯁꯨ ꯀꯥꯏꯗꯦꯗ ꯑꯗꯨꯕꯨꯗꯤ ꯑꯩꯅꯁꯨ ꯍꯥꯟꯅꯗꯤ ꯈꯪꯕ ꯃꯤ ꯉꯥꯛꯇꯗꯤ ꯃꯥꯜꯂꯦ ꯊꯣꯏꯅ ꯀꯥꯏꯗꯦ ꯑꯩꯒꯤ ꯑꯣꯏꯅꯗꯤ ꯑꯗꯨꯝ ꯌꯥꯏꯌꯦ ꯑꯗꯣ ꯑꯇꯣꯞꯄ ꯑꯩꯈꯣꯏꯒꯤ ꯆꯠꯃꯤꯟꯅꯔꯝꯕ ꯀꯥꯡꯕꯨꯗꯨꯁꯨ ꯍꯥꯏꯔꯞ ꯐꯪꯗ꯭ꯔꯒꯗꯤ ꯍꯥꯏꯗꯤ ꯅꯍꯥꯟꯈꯩ ꯆꯠꯃꯤꯟꯅꯔꯒ ꯑꯩꯅ ꯑꯗꯣꯝꯗ ꯑꯃꯨꯛ ꯑꯗꯨꯃꯥꯏꯅ ꯐꯠ ꯆꯠꯄꯗꯨꯗꯤ ꯅꯨꯡꯉꯥꯏꯇꯦ ꯃꯣꯏꯗꯁꯨ ꯍꯥꯏꯔꯞꯇꯤ ꯍꯪꯈꯤꯒꯦ ꯑꯗ ꯌꯥꯔꯛꯀꯅꯤ ꯃꯣꯏꯁꯨ ꯑꯗꯨꯝ ꯌꯥꯔꯛꯄꯗꯤ ꯍꯥꯏꯗꯤ ꯃꯣꯏꯁꯨ ꯀꯥꯕ ꯈꯣꯠꯄ ꯍꯥꯏꯕꯁꯤ ꯄꯥꯝꯖꯕꯅꯦ ꯉꯁꯥꯏꯗꯁꯨ ꯑꯗꯨꯝ ꯍꯥꯏꯅꯈ꯭ꯔꯕꯅꯦꯕ ꯑꯁꯣꯝꯗ ꯑꯣꯏꯅ ꯆꯠꯄ ꯍꯧꯔꯁꯦꯅ ꯑꯗꯨꯅ ꯃꯣꯏꯁꯨ ꯑꯗꯨꯝ ꯌꯥꯔꯛꯀꯅꯤ ꯈꯜꯂꯦ ꯑꯗꯨꯒ ꯑꯗꯨꯝ ꯐꯖꯅ ꯀꯥꯃꯤꯟꯅꯕ ꯌꯥꯏ ꯀꯩꯁꯨ ꯀꯥꯏꯗꯦ ꯑꯗꯣ ꯉꯔꯥꯡ ꯅꯣꯏꯅ ꯑꯁꯣꯝꯗ ꯀꯥꯔꯨꯕꯒꯤ ꯀꯔꯝꯃꯥꯏ ꯀꯃꯥꯏꯅ ꯇꯧꯋꯤ ꯍꯥꯏꯗꯤ ꯃꯐꯝꯗꯨ ꯌꯧꯔꯒ ꯋꯥ ꯈꯜꯂꯨꯕ ꯋꯥꯈꯜꯗꯨꯒ ꯑꯣꯔ ꯍꯦꯟꯅ ꯐꯖꯅ ꯊꯣꯛꯑꯝꯕ꯭ꯔꯥ ꯅꯠ ꯇꯒ ꯍꯦꯟꯅ ꯋꯥꯠꯂꯝꯕ꯭ꯔꯥ ꯅꯠꯇ꯭ꯔꯒ ꯃꯐꯝꯗꯨꯗ ꯂꯩꯕꯗ ꯑꯩꯈꯣꯏꯒꯤ ꯅꯣꯡ ꯆꯨꯕꯒꯤ ꯃꯇꯝ ꯑꯣꯏꯕꯒꯨꯝꯕ ꯑꯣꯏꯕꯒꯤ ꯅꯨꯡꯉꯥꯏꯇꯕ ꯑꯣꯔ ꯍꯦꯟꯅ ꯅꯨꯡꯉꯥꯏꯕ ꯑꯗꯨꯒꯤ ꯑꯦꯛꯁꯄꯤꯔꯦꯟꯁꯇꯣ ꯈꯤꯇꯪ ꯁꯦꯌꯔ ꯇꯧꯕꯤꯨ
ꯀꯩꯅꯣ ꯇꯧꯋꯦ ꯑꯁ ꯉꯔꯥꯡ ꯀꯥꯔꯨꯕꯗꯣ ꯑꯗꯨꯝ ꯅꯨꯡꯉꯥꯏ ꯅꯨꯡꯉꯥꯏ ꯍꯥꯏ ꯇꯔꯦꯀꯣ ꯅꯣꯡꯗꯤ ꯈꯔ ꯆꯨꯏꯌꯦ ꯅꯣꯡ ꯑꯍꯥꯟꯕ ꯀꯥꯕ ꯃꯇꯝꯗꯗꯤ ꯅꯣꯡꯗꯤ ꯊꯣꯏꯅ ꯆꯨꯗꯦ ꯑꯗꯨꯕꯨ ꯈꯔ ꯉꯥꯛꯇꯪ ꯂꯩꯔꯀꯥꯟꯗ ꯅꯣꯡꯗꯨ ꯆꯨꯔꯛꯑꯦ ꯑꯗꯩꯗꯤ ꯑꯩꯈꯣꯏꯁꯨ ꯁꯥꯒꯠꯂꯛꯄ ꯑꯣꯏꯕꯅꯤꯅ ꯅꯣꯡꯗꯨ ꯆꯨꯕꯗꯨꯕꯨꯗꯤ ꯅꯅꯨꯡꯗꯤ ꯅꯨꯡꯉꯥꯏ ꯍꯥꯏꯕꯗꯤ ꯆꯤꯡ ꯀꯥꯕꯒꯤ ꯏꯁꯥ ꯁꯥꯒꯠꯂꯛꯄ ꯍꯥꯏꯒꯗ꯭ꯔꯥ ꯑꯗꯨꯃꯥꯏꯅ ꯇꯧꯔꯀꯥꯟꯗ ꯅꯣꯡ ꯆꯨꯔꯛꯄꯗꯨ ꯌꯥꯝ ꯅꯨꯡꯉꯥꯏꯕ ꯑꯃ ꯐꯥꯎꯏ ꯑꯗꯨꯒ ꯆꯤꯡꯗꯨꯗꯤ ꯌꯥꯝꯅ ꯎ ꯋꯥ ꯌꯥꯝ ꯁꯣꯡꯕꯗꯤ ꯑꯣꯏꯗꯦ ꯑꯗꯨꯝ ꯀꯣꯛꯂꯤ ꯀꯣꯛꯂꯤ ꯇꯧꯕꯤꯗꯣ ꯑꯩꯈꯣꯏꯅ ꯅꯍꯥꯟ ꯑꯃꯨꯛ ꯀꯥꯔꯨꯕꯒ ꯆꯞ ꯃꯥꯟꯅꯩ ꯑꯗꯣ ꯑꯩꯁꯨ ꯅꯣꯏ ꯌꯥꯝ ꯅꯤꯡꯁꯤꯡꯉꯦ ꯍꯥꯏꯕꯗꯤ ꯑꯩꯈꯣꯏꯅ ꯀꯥꯔꯨꯕꯗꯨꯒ ꯍꯥꯏꯐꯦꯠ ꯆꯞ ꯃꯥꯟꯅꯕꯗꯨꯗꯀꯣ ꯅꯣꯏ ꯌꯥꯎꯔꯝꯃꯗꯤꯒꯅ ꯈꯟꯕꯗꯀꯣ ꯅꯣꯏꯒ ꯆꯠꯃꯤꯟꯅꯅꯤꯡꯕꯗꯣ ꯐꯥꯎꯋꯦ ꯌꯥꯝꯅ ꯑꯩꯁꯨ ꯉꯁꯥꯏ ꯑꯇꯣꯞꯄ ꯃꯔꯨꯞ ꯑꯃꯗ ꯍꯥꯏꯔꯝꯃꯤꯅꯦ ꯅꯣꯏ ꯌꯥꯎꯔꯝꯃꯗꯤ ꯈꯣꯠꯂꯗꯤ ꯄꯨꯜꯂꯝꯃꯗꯤꯅ ꯆꯤꯡꯗꯣ ꯑꯗꯨꯝ ꯉꯝꯃꯦ ꯉꯝꯕꯗꯨꯁꯨ ꯑꯗꯨꯝ ꯍꯥꯏꯗꯤ ꯆꯤꯡꯗꯣꯜ ꯃꯊꯪ ꯃꯊꯪ ꯂꯩꯕꯩ ꯇꯥꯏꯞꯇ ꯂꯩꯌꯦ ꯑꯗꯨꯅ ꯀꯥꯀꯥꯟꯗꯁꯨ ꯏꯁꯥꯗ ꯍꯨꯃꯥꯡ ꯇꯥꯔꯒ ꯌꯥꯝ ꯅꯨꯡꯉꯥꯏꯕꯗꯨ ꯑꯣꯏꯌꯦ ꯑꯗꯨꯅ ꯅꯣꯡꯃ ꯀꯥꯔꯨꯁꯦ ꯃꯇꯝ ꯐꯪꯉꯒꯗꯤꯀꯣ
ꯍꯣꯏ ꯐꯔꯦ ꯑꯗꯨꯗꯤ ꯌꯥꯝ ꯅꯨꯡꯉꯥꯏꯖꯔꯦ ꯁꯣꯝꯁꯨ ꯉꯁꯤꯒꯤꯗꯤ ꯄꯣꯊꯥꯅꯕ ꯇꯧꯕꯤꯔꯣ
ꯎꯝ ꯍꯣꯏ